ꯆꯝꯕ
ꯅꯨꯡꯉꯥꯏꯔꯤꯕ꯭ꯔꯣ
ꯑꯁ ꯅꯨꯡꯉꯥꯏꯔꯤꯌꯦ ꯅꯪꯗꯤ
ꯂꯩꯅꯦ ꯑꯩꯁꯨ
ꯑꯁ ꯊꯕꯛ ꯂꯣꯏꯔꯕ꯭ꯔꯣ ꯅꯣꯡꯕꯨꯗꯤ ꯈꯔ ꯈꯔ ꯆꯨꯌꯦ
ꯍꯧꯖꯤꯛꯇꯤ ꯁꯤꯗ ꯅꯣꯡ ꯆꯨꯔꯒ ꯅꯨꯡꯁꯥ ꯌꯥꯝ ꯁꯥꯔꯛꯑꯦ
ꯑꯣ ꯁꯤꯗꯁꯨ ꯑꯗꯨ ꯇꯧꯕꯅꯦ ꯍꯧꯖꯤꯛꯇꯤ ꯈꯔ ꯃꯝꯃꯦ ꯑꯩꯁꯨ ꯊꯕꯛ ꯆꯠꯂꯒ ꯍꯜꯂꯛꯄꯅꯦꯕ
ꯍꯣꯏ ꯑꯩ ꯊꯕꯛ ꯆꯠꯇꯦ ꯑꯣꯐꯅꯦ
ꯉꯁꯥꯏꯅ ꯇꯧꯔꯛꯀꯗꯕꯅꯦ ꯑꯗꯨꯗꯤ
ꯑꯩꯅ ꯉꯁꯥꯏ ꯍꯥꯏꯔꯗꯤ ꯑꯩ ꯗꯦꯠ ꯊꯥꯔꯇꯤꯗ ꯑꯣꯐ ꯂꯩ ꯑꯩꯅ ꯍꯥꯏꯕꯗꯤ ꯅꯪ ꯈꯪꯗ꯭ꯔꯕꯣ
ꯑ ꯑꯩ ꯀꯥꯎꯔꯦꯅꯦ ꯉꯥꯛꯄꯤꯌꯣ ꯑꯣꯖꯥ ꯑꯩꯉꯣꯟꯗ ꯉꯥꯛꯄꯤꯌꯣ
ꯉꯥꯛꯄꯤꯌꯦꯅꯦ ꯅꯅꯥꯎꯅꯗꯤ
ꯀꯔꯤ ꯈꯟꯒꯅꯨꯗ ꯅꯅꯥꯎ ꯅꯨꯄꯥ ꯌꯥꯝ ꯄꯟꯕ ꯂꯩꯌꯦ ꯀꯔꯤꯝ ꯈꯟꯒꯅꯨ
ꯌꯥꯝ ꯍꯔꯥꯎꯕꯒꯨꯝ ꯇꯧꯋꯤꯅꯦ ꯉꯁꯤꯁꯦ
ꯍꯔꯥꯎꯗꯦꯍꯦ ꯀꯔꯤꯒꯤ ꯀꯗꯥꯏꯗꯩꯩꯒꯤꯅꯣ
ꯀꯗꯥꯏ ꯆꯠꯂꯤꯅꯣ
ꯇꯔꯤꯁꯇꯅꯦ ꯀ ꯆ ꯈ ꯈꯪ
ꯀꯔꯤ ꯍꯥꯏꯕ꯭ꯔ
ꯇꯦꯔꯦꯁꯇꯅꯦ ꯇꯦꯔꯦꯁꯇ
ꯇꯦꯔꯦꯁ ꯌꯨꯝ ꯃꯊꯛꯀꯤꯔꯣ
ꯍꯣꯏ
ꯍ ꯀꯩꯀꯩ ꯀꯩꯀꯩ ꯇꯧꯔꯤꯅꯣ ꯉꯁꯤ ꯅꯪ
ꯑꯩ ꯇꯨꯝꯃꯒ ꯂꯥꯏꯌꯦꯅꯦ ꯀꯔꯤꯁꯨ ꯇꯧꯗꯦ ꯉꯔꯥꯡꯗꯣ ꯃꯤ ꯑꯃꯒ ꯋꯥꯔꯤ ꯁꯥꯕ ꯑꯣꯜ ꯑꯅꯤ
ꯑꯗꯨꯃꯥꯏꯅ ꯍꯥꯏꯒꯅꯨ ꯅꯪꯒꯤ ꯅꯨꯄꯤ ꯑ ꯅꯪꯒꯤ ꯅꯨꯄꯤꯗꯗꯤ ꯐꯥꯎꯅꯥꯗ꯭ꯔꯣ
ꯄꯥꯎꯅꯥꯔꯦ ꯉꯔꯥꯡ ꯈꯥꯟꯅꯔꯦ ꯑꯗꯨꯅꯤ
ꯑꯁ ꯅꯪ ꯄꯤ ꯈꯅꯔꯦꯗꯅꯕꯅꯦꯁꯨ
ꯑꯩꯅ ꯈꯅꯥꯗꯕ ꯈꯟꯕ ꯃꯥꯅꯅꯦ ꯌꯥꯗꯕ ꯋꯥꯁꯨ ꯉꯥꯡꯕ ꯌꯥꯅꯤ ꯃꯥꯁꯨ ꯉꯥꯡꯕ ꯌꯥꯗꯦ ꯃꯥꯕꯨ ꯃꯥꯅ ꯑꯗꯨꯝ ꯑꯩꯕꯨ ꯄꯥꯏꯒꯦ ꯍꯥꯏꯔꯤꯅꯦ ꯃꯥꯅ ꯍꯥꯏꯕ ꯏꯜꯂꯣ ꯍꯥꯏꯅꯦꯒꯤꯅꯦ
ꯑꯩꯉꯣꯟꯗꯁꯨ ꯑꯗꯨꯃꯥꯏꯅ ꯇꯧꯕꯅꯦ
ꯑꯩꯅ ꯇꯧꯕꯗ ꯃꯥ ꯌꯥꯗꯕ ꯁꯤꯞ ꯃꯥꯅ ꯇꯧꯋꯦ ꯍꯥꯏꯕ ꯑꯗꯨ ꯇꯧꯗ꯭ꯔꯗꯤ ꯌꯥꯔꯦ ꯍꯥꯏꯅꯤ ꯃꯥꯁꯦ ꯑꯗꯨꯏꯅꯤꯅꯦ ꯁꯥꯎꯕ ꯅꯨꯄꯤ ꯁꯦꯡꯕꯅꯦ ꯃꯥ ꯅꯨꯄꯤꯁꯦ ꯇꯜꯂꯦ ꯑꯩ ꯃꯥꯅ ꯑꯩꯕꯨ ꯀꯔꯤ ꯅ ꯄꯥꯏ ꯄꯗꯤ ꯌꯥꯗꯦ ꯍꯥꯏ ꯅꯨꯄꯤ ꯈꯔꯗꯤ ꯂꯥꯛꯏꯀꯣ ꯅꯨꯄꯥꯕꯨ ꯑꯗꯨꯝ ꯄꯥꯏꯕꯗꯣ ꯅꯨꯄꯥꯁꯤꯡꯅ ꯌꯥꯝ ꯐꯠꯕ
ꯑ
ꯍꯥꯏ ꯍꯥ
ꯉꯔꯥꯡ ꯇ꯭ꯔꯦꯟ ꯆꯥꯟ ꯆꯥꯒꯅꯤ
ꯑꯁ ꯉꯥꯁꯥꯏ ꯊꯥꯏ ꯌꯦꯟ ꯃꯅꯨꯡꯁꯥꯒ ꯌꯦꯟꯁꯦ ꯀꯣ ꯊꯣꯡꯕ ꯑꯗꯨ ꯍꯧꯖꯤꯛ ꯌꯥꯝ ꯂꯩꯥꯏꯔꯤ ꯁꯥꯏꯃꯣꯟ ꯐꯥꯎ ꯑꯩꯈꯣꯏ ꯑꯍꯨꯝ ꯆꯥꯔꯁꯨ ꯆꯥꯕ ꯉꯝꯗꯕꯒꯤꯒ ꯌꯥꯝ ꯂꯦꯝꯃꯦ
ꯑꯣ ꯁꯤꯃꯣꯟꯕ ꯆꯠꯈ꯭ꯔꯕꯣ ꯌꯨꯝ
ꯍꯌꯦꯡ ꯆꯠꯀꯅꯤ ꯍꯥꯏꯅꯦ
ꯑꯣ ꯑꯣ ꯑꯣ ꯇꯨꯀꯨ ꯄꯥꯎꯁꯨ ꯇꯦꯝꯄꯔꯗ ꯂꯥꯛꯕ ꯃꯥꯜꯂꯦ ꯃꯎ ꯏꯒ ꯆꯠ ꯃꯌꯥ ꯑꯅꯤ ꯅꯝꯕꯔ ꯂꯥꯛ ꯂꯩ
ꯁꯃꯣꯟꯕꯨꯗꯤ ꯃꯣꯏ ꯃꯃꯥꯟꯅꯕ ꯁꯤꯕꯥꯏ ꯀꯦꯝꯗ ꯂꯩꯕ ꯒꯥꯔꯤꯗꯣ ꯑꯗꯨꯗ ꯆꯠꯀꯅꯤ ꯍꯥꯏꯌꯦ
ꯑꯗꯨꯅ ꯄꯥꯏꯗ ꯅꯊꯟꯗꯔꯥ
ꯍꯧꯖꯤꯛꯇꯤ ꯏꯊꯟꯗꯅꯦ
ꯅꯪꯗꯤ
ꯑꯩꯁꯨ ꯑꯩꯒꯤ ꯐ꯭ꯔꯦꯟ ꯃꯊꯛꯇ ꯖꯤꯟꯁ ꯅꯥꯕꯅꯤ ꯑꯩꯗ ꯆꯅ꯭ꯔꯦ
ꯔꯤꯝꯁ
ꯑꯥꯏꯒꯤ ꯐꯦꯟ
ꯖꯤꯝꯁ ꯍꯥꯏꯕꯔꯥ
ꯖꯤꯝ ꯖꯤꯝ
ꯅꯪꯗꯤ ꯁꯅꯥꯗ꯭ꯔꯣ
ꯁꯅꯥꯗꯦ
ꯅꯪꯁꯨ ꯁꯅꯥꯑꯣꯅꯦ ꯐꯖꯔꯅꯤ
ꯇꯨꯁꯅꯅꯤ ꯇꯥꯏꯝꯁꯦ ꯌꯥꯗꯕ ꯀꯅꯦ ꯇ
ꯏꯔꯨꯅꯤꯡꯉꯥꯏ ꯃꯃꯥꯡꯗ ꯁꯅꯥꯎꯔꯅꯦ ꯅꯣꯏ ꯈꯔ ꯖꯤꯝꯁꯤꯗ ꯐ꯭ꯔꯤ ꯑꯣꯏꯕ꯭ꯔꯥ
ꯇꯩꯅꯠꯇ ꯍꯦ ꯋꯥꯟ ꯃꯟꯊ ꯇꯨꯡ ꯀꯦꯅꯦ ꯌꯥꯝ ꯇꯥꯡꯉꯦ ꯍꯣꯏ ꯃꯐꯝ ꯃꯐꯝꯗ ꯂꯥꯛꯏꯗ ꯋꯥꯟ ꯀꯦ ꯑꯗꯨ ꯃꯐꯝ ꯂꯩꯌꯦ ꯊꯏꯒꯦ ꯑꯩꯅ ꯍꯣꯏ ꯌꯥꯎꯕꯗꯤ ꯌꯥꯎꯋꯦ
ꯇ꯭ꯔꯦꯅꯔ ꯌꯥꯎꯔꯒ ꯇꯨꯀꯦ
ꯍꯣꯏ ꯋꯥꯟ ꯀꯦ ꯃꯐꯝꯗꯤ ꯌꯥꯎꯗꯦ ꯄꯩꯅꯅ ꯌꯥꯗ꯭ꯔꯁꯨ ꯀꯣꯏ ꯅꯕꯤꯖꯣ ꯋꯥ ꯌꯦꯅ ꯀ ꯊ ꯌꯥ
ꯍꯣꯏ ꯍꯣꯏ ꯑꯗꯨꯕꯨꯗꯤ ꯆꯨꯝꯃꯦ
ꯇ꯭ꯔꯦꯟꯅꯔ ꯌꯥꯎꯕꯗꯤ ꯐꯕꯗꯤ ꯐꯕ
ꯇ꯭ꯔꯦꯅꯔ ꯌꯎꯔꯗꯤ ꯍꯣꯠꯅꯕ ꯈꯔ ꯀꯜꯂꯅꯤ
ꯀ ꯑꯩꯒꯤ ꯐ꯭ꯔꯦꯟꯁꯨ ꯀꯥꯎꯔꯛꯔꯕꯅꯦ ꯆꯠꯁꯦ ꯇꯥꯃꯤꯜ ꯚꯣꯏꯁ ꯑꯅ ꯇꯠꯄ ꯔꯥꯔ ꯑꯥꯏꯇꯥ ꯃꯥ ꯑꯩ ꯅ ꯎꯗꯥꯔꯣꯝꯗ ꯂꯥꯏꯖ ꯑꯃ ꯑꯩꯕꯨ ꯄꯤꯛꯑꯞ ꯗ꯭ꯔꯣꯞ ꯇꯧꯕꯅꯤ ꯍꯥꯏ ꯑꯦꯁ ꯑꯩꯅꯁꯨ ꯈꯟꯕ ꯃꯇꯝꯗ ꯌꯥꯗꯕ ꯌꯦꯗꯒ ꯍꯥꯏꯗꯠꯇꯕ ꯃꯥ ꯇ꯭ꯔ ꯑꯗꯨ ꯆꯇꯅ
ꯐꯖꯅ ꯁꯥꯟꯅꯔꯣ ꯁꯅꯔꯗꯤ
ꯉꯅꯥꯕꯨꯖꯗꯤ ꯁꯥꯟꯅꯅꯦ
ꯖꯤꯝ ꯁꯅꯥꯕꯗꯤ ꯑꯩꯈꯣꯏ ꯐꯇꯤꯗ ꯐꯖꯕꯅꯦ
ꯍꯣꯏ ꯎꯝ ꯅ ꯑꯩꯁꯨ ꯅꯦꯛꯁ ꯌꯔꯁꯤ ꯖꯨꯂꯥꯏꯗ ꯊꯣꯂꯛꯅꯤ ꯑ ꯖꯨꯂꯥꯏꯗ ꯑꯃꯨꯛ ꯊꯣꯛꯂꯛꯂꯒ ꯖꯨꯂꯥꯏꯗ ꯆꯠꯇꯣꯏꯅꯤ ꯇꯥꯕꯣ
ꯇꯥꯏꯅꯦ ꯇꯥꯏꯅꯦ ꯍꯥꯏꯔꯛꯑꯣ
ꯖꯨꯂꯥꯏꯗ ꯑꯃꯨꯛ ꯆꯠꯄꯅꯤ
ꯊꯣꯛꯑꯣꯣ ꯊꯣꯛꯑꯣ ꯑꯩꯈꯣꯏ ꯑ
ꯁꯣꯣꯏꯗꯅ ꯂꯥꯑ ꯁꯣ ꯑꯗꯨꯅ ꯂꯥꯒꯅꯤ ꯍꯥꯏꯌꯦ
ꯂꯥꯏ ꯑꯃ ꯌꯥꯎꯔꯒ ꯉꯥꯏꯔꯝꯒꯦ
ꯑ
ꯀꯨ
ꯍꯣꯏ ꯗꯤ ꯂꯥꯏꯗꯁꯨꯣꯏꯗꯅ ꯂ
ꯀꯔꯤ ꯍꯥꯏꯔꯤꯕ꯭ꯔꯥ
ꯅꯦꯛꯁ ꯏꯔ ꯖꯨꯂꯥꯏ ꯗꯦꯠ ꯇꯦꯟ ꯂ
ꯍꯣꯏ ꯍꯣꯏ ꯂꯥꯛꯑꯣ ꯂꯥꯛꯑꯣ
ꯇꯨ ꯤꯛꯁ ꯑꯣꯕ꯭ꯂꯔꯅꯥ ꯌꯒꯥ ꯑꯗꯨꯒ ꯑꯗꯨꯒꯒ ꯑꯗꯨꯅꯤ ꯇꯧꯔꯒ ꯍꯜꯂ ꯇꯧꯂ ꯖꯤꯁ ꯌꯥꯌꯥꯔꯁꯨ ꯂꯥꯛꯅꯤꯡꯕꯅꯦ ꯑꯩ ꯖꯨꯂꯥꯏꯗ ꯑꯗꯨ ꯈꯟꯕ ꯃꯇꯝꯗ ꯌꯥꯗꯕꯒꯤ ꯂꯥꯛꯇꯕꯒꯤꯅ
ꯀꯔꯤꯒꯤ
ꯑꯩ ꯁꯤ ꯔꯨꯞꯆꯦ ꯁ꯭ꯅꯥꯄ ꯀꯁꯦ ꯑꯩ ꯌꯨꯝ ꯆꯥꯗꯗꯤ ꯀꯅꯥ ꯀꯅꯥꯅ ꯄꯤꯒꯅꯤ ꯑꯗꯨ ꯑꯗꯨ ꯈꯟꯅ ꯉ ꯇꯣꯛꯄꯅꯤ
ꯐꯖꯅ ꯁꯦꯚꯤꯡ ꯇꯧꯑꯣ
ꯍꯣꯏ ꯑꯩꯈꯣꯏꯗꯤ ꯁꯤꯕꯤꯃꯤꯤꯡ ꯇꯧꯗ꯭ꯔ ꯇꯩ ꯌꯥꯗꯦ ꯂ ꯀꯅꯤ ꯁꯃꯤꯡ ꯇꯧꯇ꯭ꯔꯗꯤ ꯁ ꯂꯥꯛꯄ ꯑꯩꯈꯣꯏꯗꯨ ꯇꯥꯟꯕꯁꯨ ꯍꯥꯏꯔꯤꯕ ꯁꯗꯤꯝ ꯇꯥꯎꯔꯒ ꯎ ꯀꯔꯤ ꯀꯔꯤꯅꯣ ꯇꯧꯒꯅꯣ ꯑꯗꯨꯝ ꯈꯟꯕꯒ ꯂꯩꯕꯅꯤ ꯎꯝ ꯉꯔꯥꯡ ꯄꯤꯕ ꯅꯝꯕꯔ ꯑꯅꯤꯗꯣ
ꯎꯝ
ꯀꯗꯥꯏꯗꯤ ꯀꯗꯥꯏꯗꯤ
ꯁꯤ ꯅꯩꯀꯥꯂꯣꯡꯗꯒꯤꯅꯦ
ꯔꯥꯡ ꯅꯨꯄꯤ ꯑꯃꯁꯤ ꯒ꯭ꯔꯨꯞꯇ ꯑꯩꯒꯤ ꯅꯨꯄꯤ ꯑꯦ ꯑꯩꯒꯤ ꯅꯨꯄꯤꯒ ꯄꯣꯄꯥꯒꯥꯏ ꯂꯥꯎꯕꯗꯣ
ꯎꯝ
ꯑꯩꯈꯣꯏ ꯒ꯭ꯔꯨꯞꯇ ꯒ꯭ꯔꯨꯞ ꯑꯃ ꯂꯩꯥꯛꯕꯗꯨ ꯃꯗ ꯃꯣꯏꯅ ꯑꯩꯉꯣꯟ ꯇꯥꯏ ꯆꯔꯕ ꯑꯩꯈꯣꯏ ꯅꯨꯄꯤꯗ ꯏꯁꯀ꯭ꯔꯤꯟ ꯁꯣꯠ ꯇꯧꯔ ꯁꯔꯠ ꯇꯧꯕꯤꯅꯦ ꯃꯥꯅ ꯑꯩ ꯌꯥꯝ ꯁꯥꯎꯋꯦ ꯑꯩꯒꯤ ꯅꯨꯄꯤꯅ ꯀꯅꯥ ꯀꯅꯥꯕꯨ ꯅꯪ ꯋꯥꯔꯤ ꯁꯥꯕ꯭ꯔ ꯍꯥꯏꯅꯦ ꯑꯩꯒꯤ ꯅꯨꯄꯤꯒ ꯐ꯭ꯔꯦꯟ ꯍꯥꯏꯅꯦ ꯃꯥꯗꯣ ꯌꯣꯒ ꯑꯩ ꯑꯩꯒꯤ ꯅꯨꯄꯤꯗ ꯍꯥꯏ ꯅꯪ ꯑꯩꯒꯤ ꯅꯨꯄꯤꯗ ꯍꯪꯉꯦ ꯍꯥꯏ ꯃꯥꯅꯦ ꯅꯪ ꯅꯝꯕꯔ ꯑꯅꯤ ꯄꯥꯏꯕ꯭ꯔꯥ ꯍꯥꯏꯕ ꯃꯇꯝꯗ ꯑꯩꯒꯤ ꯅꯨꯄꯤꯅ ꯍꯣꯏ ꯑꯗꯨꯃꯥꯏ ꯍꯥꯏ ꯍꯥꯏꯔꯦ ꯑꯩꯒꯤ ꯕꯣꯏ ꯐ꯭ꯔꯦꯟꯒꯤ ꯅꯝꯕꯔꯅꯦ ꯍꯥꯏꯔꯗꯤ ꯌꯥꯕ꯭ꯔꯥ ꯎꯝ ꯍ ꯍꯣ
ꯀꯔꯤ ꯀꯩꯁꯨ ꯄꯤꯌꯣꯅꯦ ꯑꯗꯨꯅꯨꯡꯕꯥ
ꯑꯩꯈꯣꯏꯗꯒꯤ ꯍꯦꯟꯅ ꯌꯥꯝ ꯂꯩ ꯑꯩꯉꯣꯟꯗꯅꯦ ꯂꯩꯇꯕꯗ ꯃꯣꯏꯁ ꯀꯔꯝ ꯀꯥꯟꯅ ꯐꯤꯗ ꯂꯩꯑꯌꯦ
ꯑꯗꯨꯝ ꯂꯩꯕꯅꯦ ꯃꯣꯏꯗꯤ
ꯉꯥꯡ ꯄ꯭ꯤꯔ ꯍꯥꯡꯕ ꯃꯇꯝꯗ ꯑꯣꯟꯂꯥꯏꯟꯗ ꯂꯩꯇꯕ
ꯉꯔꯝꯗ
ꯍꯧꯖꯤꯛꯅꯤ ꯅꯪꯅ ꯊꯥꯔꯛꯄ ꯃꯇꯝꯗ
ꯑ ꯐꯔꯦ ꯑꯗꯨꯗꯤ ꯍꯤꯝ
ꯍꯣꯏ ꯑꯗꯨꯝ ꯐꯥꯎꯅꯛꯑꯁꯤꯦꯀꯣ
ꯍꯣꯏ ꯍꯣꯏ ꯍ